ꯑꯩꯁꯨ ꯇꯥꯏꯌꯦ꯫
ꯅꯪ ꯀꯔꯤ ꯇꯧꯔꯒ ꯂꯩꯕ꯭ꯔꯣ꯫
ꯑꯩ ꯀꯔꯤꯁꯨ ꯇꯧꯗꯦ ꯍꯧꯖꯤꯛ ꯅꯪꯗꯤ꯫
ꯍꯥꯥ꯫
ꯊꯕꯛ ꯆꯤꯟꯂꯕ꯭ꯔꯥ꯫
ꯅꯠꯇꯦ ꯑꯗꯨꯝ ꯂꯩꯌꯦ ꯑꯩꯗꯤ ꯀꯔꯤꯁꯨ ꯇꯧꯕ ꯂꯩꯇꯦꯗ
ꯑꯝ
ꯀ꯭ꯂꯥꯁ ꯀꯥꯄꯒꯤꯀꯣ
ꯑꯝ
ꯌꯥꯝ ꯋꯥꯔꯦ
ꯑꯣ ꯍꯣꯏ ꯅꯪꯒꯤ ꯑꯥ ꯕꯣꯏꯁꯨ ꯋꯥꯔꯥ ꯃꯥꯂꯦ
ꯍꯣꯏ ꯌꯥꯝ ꯋꯥꯢ ꯍꯧꯖꯤꯛꯒꯥꯜ
ꯑꯝ
ꯅꯪꯗꯤ ꯀꯔꯤ ꯇꯧꯔꯒ ꯂꯩꯕ꯭ꯔꯥ
ꯑꯩꯗꯤ ꯑꯥ ꯅꯥꯔꯝ ꯀꯣ
ꯎꯝ
ꯉꯥꯔꯡꯗꯤ ꯑꯩꯗꯤꯗꯤ ꯋꯥꯔꯜ ꯀꯞ ꯋꯥꯆ ꯇꯧꯋꯦ ꯑꯗꯨꯅꯦ ꯑꯩꯅ
ꯑꯥ ꯂꯦꯛ ꯁ꯭ꯂꯤꯞ ꯇꯧꯋꯦ ꯑꯗꯨꯗꯤ ꯑꯩ ꯉꯁꯤ ꯃꯣꯔꯅꯤꯡ ꯄꯨꯡ
ꯀꯥꯔꯝ ꯇꯨꯝꯈꯕ꯭ꯔꯥ
ꯏꯂꯚꯦꯟꯒꯨꯝꯕ ꯑꯦꯛꯑꯥꯞ ꯇꯧꯔꯦ ꯑꯗꯨꯗꯤ ꯀꯔꯤꯁꯨ ꯇꯧꯗꯦ ꯋꯥꯔꯦ ꯎꯝ ꯐꯖꯅ ꯌꯥꯝ ꯇꯨꯝꯗꯦ
ꯎꯝ ꯎꯝ ꯑꯣ ꯑ
ꯑꯩ ꯀꯔꯤ
ꯅꯪꯗꯤ ꯅꯦꯁ ꯇꯝ ꯀꯔꯤ ꯇꯧꯒꯦꯔꯥ
ꯅꯦꯛꯁ ꯇꯥꯏꯝꯗꯤ ꯀꯔꯤꯅꯣ ꯃꯇꯥꯂꯞ
ꯅꯪ ꯊꯕꯛ ꯀꯔꯤ ꯇꯧꯕ꯭ꯔꯥ
ꯑꯣ ꯑꯩ ꯅꯦꯛꯁ ꯃꯟꯥ ꯅꯦꯛꯁ ꯃꯥꯟ ꯑꯐꯇꯥꯔ ꯇꯨ ꯃꯥꯟꯁ ꯒꯣ
ꯎꯝ
ꯑꯩꯗꯤ ꯗꯦꯜꯂꯤꯗ ꯆꯠꯂꯒꯦ ꯅꯪꯗꯤ
ꯎꯝ ꯀꯩꯁꯨ ꯇꯧꯕ ꯂꯩꯇꯦꯗ ꯌꯨꯝꯗ ꯂꯩꯕꯅꯤ- ꯗꯦꯜꯂꯤ ꯗ ꯊꯕꯛ ꯂꯩꯕ꯭ꯔꯣ
ꯊꯕꯛ ꯊꯕꯛ ꯂꯩꯇꯦ ꯑꯗꯨ ꯑꯩꯒꯤ ꯃꯆꯥ ꯗꯦꯜꯂꯤ ꯗ ꯂꯩꯏꯌꯦ
ꯑꯣ ꯅꯪꯒꯤ ꯃꯆꯥ
ꯅꯠꯇꯦ ꯑꯩꯒꯤ ꯑꯩꯒꯤ ꯑꯩ ꯒꯤ ꯃꯆꯦ ꯃꯆꯦ ꯅꯦ꯫
ꯑꯣ
ꯆꯦꯆꯦ ꯅꯦ ꯂꯩꯌꯦ ꯁꯤ ꯗꯦꯂꯤꯗ
ꯑꯣ ꯏꯆꯦ ꯈꯣꯏꯗ ꯑꯗꯨꯝ ꯂꯩꯕ꯭ꯔꯥ
ꯎꯝ ꯍꯣꯏ
ꯑꯗꯣ ꯅꯪꯒꯤ ꯏꯃꯥꯈꯣꯏꯗꯤ ꯅꯨꯡꯉꯥꯏꯔꯤꯕ꯭ꯔꯣ
ꯅꯨꯡꯉꯥꯏ ꯂꯩꯌꯦ ꯂꯣꯏꯅꯃꯛ
ꯑꯅꯥꯕꯥ ꯌꯥꯎꯗꯦꯀꯣ
ꯑꯍꯥ ꯌꯥꯎꯗꯦ
ꯎꯝ ꯌꯥꯝ ꯐꯩ ꯑꯗꯨꯗꯤ
ꯅꯪꯒꯤ ꯅꯪꯒꯤ ꯌꯨꯝ ꯈꯣꯏ ꯃꯤꯗꯤ ꯂꯣꯏꯅꯃꯛ ꯐꯥꯔꯦꯀꯣ
ꯑꯣꯏꯌꯦ ꯃꯈꯣꯏꯁꯨ ꯌꯥꯝ ꯌꯥꯝ ꯅꯨꯡꯉꯥꯏꯔꯒ ꯂꯩꯌꯦ
ꯎꯝ ꯐꯔꯦ
ꯀꯔꯤꯒꯤ ꯑꯩꯈꯣꯏꯒꯤ ꯂꯥꯁꯇꯥꯝ ꯀ꯭ꯂꯥꯁꯃꯦꯠꯇꯨ ꯌꯥꯝ ꯅꯨꯡꯉꯥꯏꯀꯣ
ꯍꯣꯏ ꯑꯩꯅ ꯅꯪꯕꯨꯁꯨ ꯌꯥꯝꯅ ꯃꯤꯁ ꯇꯧꯋꯦ ꯅꯪꯕꯨ ꯌꯥꯝꯅ ꯃꯤꯁ ꯇꯧꯋꯦ
ꯑꯣ ꯑꯩꯁꯨ ꯌꯥꯝ ꯃꯤꯁ ꯇꯧꯋꯦ ꯑꯩꯈꯣꯏꯒꯤ ꯍꯥꯏ ꯁ꯭ꯀꯨꯜꯗꯒ ꯌꯥꯝ ꯅꯨꯡꯉꯥꯏꯌꯦ꯫
ꯍꯣꯏ ꯉꯁꯤ
ꯑꯩꯗꯤ ꯑꯈꯣꯏ ꯅ ꯁ꯭ꯀꯨꯜ ꯂꯩꯕ ꯃꯇꯝꯗꯣ ꯑꯩꯗꯤ ꯆꯠ ꯑꯃꯨꯛꯀ ꯑꯝꯇ ꯆꯠꯅꯤꯡꯉꯦ
ꯑꯩꯁꯨ ꯆꯞ ꯃꯥꯟꯅ
ꯍꯣꯏ ꯅꯨꯉꯥꯏꯀꯣ
ꯍꯣꯏ ꯌꯥꯝꯅ ꯅꯨꯡꯉꯥꯏꯔꯦ
ꯇꯧ ꯑꯦ
ꯍꯣꯏ ꯆꯨꯝꯃꯦ
ꯑꯗꯨ ꯅꯪꯗꯤ
ꯑꯃꯨꯀ ꯎꯝ ꯑꯩ ꯍꯧꯖꯤꯛ ꯆꯠꯇꯦ
ꯎꯝ ꯀꯌꯥ ꯁꯦꯃꯤꯁꯇꯔ ꯌꯧꯔꯦ ꯅꯪꯒꯤ꯫
ꯍꯧꯖꯤꯛ ꯀ꯭ꯂꯥꯁ ꯇꯧꯇꯥꯔꯦ
ꯁꯦꯃꯤꯁꯇꯔ ꯀꯌꯥ ꯌꯥꯎꯔꯦ ꯍꯥꯏꯕꯅꯤꯌꯦ꯫
ꯑꯣ ꯑꯩ ꯑꯣ ꯁꯦꯃꯦꯁꯇꯔ
ꯎꯝ
ꯎ ꯑꯩꯗꯤ ꯁꯤꯛꯁ ꯁꯦꯃꯤꯁꯇꯔꯗ ꯂꯩꯌꯦꯅ꯫
ꯍꯣꯏ ꯅꯪ ꯑꯗꯨ
ꯍꯣꯏ ꯅꯪꯗꯤ꯫
ꯑꯩꯗꯤ ꯀꯣꯂꯦꯁ ꯀꯥꯗꯦꯗ
ꯑꯗꯨ ꯀꯔꯤ ꯀ꯭ꯂꯥꯁ ꯀꯔꯤ ꯀ꯭ꯂꯥꯁ ꯇ ꯍꯥꯏꯅ ꯀꯣꯔꯁꯀꯨꯝꯕ
ꯀꯗꯦ ꯑꯗꯨ ꯃꯤꯉꯣꯟꯗ ꯂꯩꯌꯦꯗ
ꯃ ꯃꯆꯤꯟꯊꯤꯌꯦꯀꯣ
ꯏꯗꯦ
ꯅꯪ ꯑꯩ ꯅꯪ ꯑꯩꯕꯨ ꯃꯆꯤꯟ ꯊꯤꯌꯦ ꯍꯥꯏꯌꯦ꯫
ꯎꯝ ꯊꯤꯗꯦ
ꯅꯣꯡꯅ ꯆꯤꯟ ꯊꯤ ꯀꯥꯏꯊꯪꯉꯦ
ꯀꯩꯁꯨ ꯇꯧꯕ ꯂꯩꯇꯦ ꯗꯤ ꯌꯨꯝꯗ ꯎꯝ ꯑꯗꯨꯝ ꯏꯃꯥ ꯏꯄꯥꯒ ꯂꯩꯕ
ꯑ ꯍꯣꯏ ꯏꯁꯣꯔ ꯏꯁꯣꯔꯅ ꯅꯝꯕꯨ ꯕꯂꯤꯁꯤꯡ ꯇꯧꯕꯤꯒꯦ
ꯍꯣꯏ ꯏꯁꯣꯔ ꯂꯩꯕꯒꯤ ꯍꯧꯖꯤꯛꯁꯨ ꯅꯨꯡꯉꯥꯏꯅ ꯂꯩꯔꯤꯌꯦ
ꯍꯣꯏ ꯆꯤꯃꯦ
ꯃꯣꯏꯕꯨꯁꯨ ꯑꯅꯥ ꯑꯅꯥꯕ ꯄꯤꯍꯪꯗꯦ ꯏꯃꯥ ꯏꯄꯥꯕꯨꯁꯨ ꯄꯤꯍꯟꯗꯦ ꯏꯆꯦꯜ ꯅꯅꯥꯎꯁꯤꯡꯁꯨ ꯄꯤꯍꯟꯗ ꯑꯦ ꯁꯣꯔꯁ ꯌꯥꯝ ꯐꯩꯌꯦꯀꯣ
ꯍꯣꯏ ꯀꯔꯤꯒꯨꯝꯕ ꯑꯃ ꯑꯝꯇ꯫ ꯊꯣꯛꯂꯣꯝꯗꯅ ꯏꯐꯝꯗꯒꯤ ꯇꯨꯃꯤꯟꯅ꯫ ꯂꯥꯞꯊꯣꯛꯈꯤꯕꯗ ꯑꯗꯨꯒꯤ ꯃꯍꯩ ꯅꯣꯡꯃꯗꯤ꯫ ꯅꯨꯡꯁꯨ꯫ ꯐꯪ ꯂꯥꯛꯈꯤꯅꯤ꯫
ꯑꯣ꯫
ꯐꯔꯕ꯭ꯔꯣ ꯅꯨꯡꯉꯥꯏꯕ꯭ꯔꯣ꯫
ꯆꯥ
ꯇꯥꯕ꯭ꯔꯣ꯫
ꯇꯥꯏꯌꯦ ꯑꯃꯨꯛꯀꯥ ꯍꯥꯏꯌꯣ ꯑꯩ ꯐꯖꯟ ꯇꯥꯗꯔꯦ꯫
ꯍꯣꯏ ꯍꯣꯏ ꯑꯩ ꯍꯥꯏꯕꯤꯒꯦ꯫ ꯄꯨꯟꯁꯤꯒꯤ ꯑꯣꯏꯅ ꯀꯥꯎꯕ꯫ ꯉꯥꯝꯂꯔꯣꯏꯕꯗ ꯅꯪꯕ ꯅꯪꯁꯤꯗꯤ꯫ ꯅꯪꯅ ꯀꯥꯎꯕ꯫ ꯅꯪ ꯅꯥꯕꯒꯥꯏ ꯊꯧꯅ ꯍꯥꯞꯄꯤꯔꯦ ꯏꯐꯝꯐꯝꯗ꯫
ꯎꯝ ꯑꯗꯨ ꯂꯕ ꯁꯇꯣꯔꯤꯔ꯫
ꯍꯥꯥ꯫
ꯅꯨꯡꯁꯤꯅꯕꯁ
ꯍꯣꯏ꯫
ꯑꯣ꯫
ꯅꯠꯇꯦ ꯑꯩꯅ ꯅꯪꯕꯨ ꯃꯣꯇꯤꯚꯦꯁꯟ ꯄꯤ ꯄꯤꯒꯅꯤ꯫
ꯍꯣꯏ ꯈꯪꯉꯤ ꯑꯩꯏꯁꯨ ꯎꯝ ꯍꯣꯏ ꯍꯣꯏ꯫
ꯎꯝ꯫ ꯅꯪ ꯁꯥꯎꯔꯕ꯭ꯔꯥ꯫
ꯁꯥꯎꯗꯦꯗ ꯀꯗꯥꯏꯗꯒꯤ ꯀꯔꯒꯤ ꯁꯥꯎꯒꯤꯔ ꯑꯩꯗꯤ
ꯍꯣꯏ ꯑꯗꯨꯅꯦ ꯑꯁꯥꯎꯕ ꯃꯥꯜꯂꯦ ꯑꯩꯗꯤ ꯑꯗꯨꯗꯤ ꯑꯗꯨꯗꯤ ꯌꯥꯏꯌꯦ ꯍꯥꯏꯉꯦ ꯅꯪꯕꯨ ꯁꯥꯎꯕ ꯁꯥꯎꯔꯤꯕ
ꯍꯦ
ꯑꯩꯒꯤ ꯑꯄꯥꯝꯕꯗꯁꯨ ꯌꯥꯞꯄꯤꯔꯛꯀꯅꯨ꯫ ꯅꯣꯏꯒꯤ ꯑꯄꯥꯝꯕꯗꯁꯨ ꯑꯩ ꯌꯦꯛꯆꯔꯣꯏ꯫
ꯍꯣꯏ꯫
ꯆꯨꯃꯦꯀꯣ꯫
ꯆꯨꯝꯃꯦ꯫
ꯏꯇꯣꯝꯇ ꯑꯁꯨꯝ ꯈꯟꯖꯔꯤꯕ ꯀꯔꯝ ꯕ ꯂꯥꯏꯕꯛ ꯐꯕ ꯃꯤꯅꯣ ꯑꯩꯒꯤ ꯂꯥꯏꯐ ꯄꯥꯔꯠꯅꯔ ꯑꯣꯏ ꯇꯁꯦ ꯑꯣꯏꯗꯧꯁꯦ
ꯍꯣꯏ꯫ ꯍꯥꯌꯦꯡ ꯃꯨꯛꯀ
ꯑꯃꯨꯛꯀ ꯍꯥꯏꯕꯤꯒꯦꯀꯣ꯫ ꯑꯃꯨꯛꯀ ꯍꯥꯏꯕꯤꯒꯦꯀꯣ꯫
ꯍꯣꯏ꯫
ꯃꯊꯤꯕ ꯄꯨꯟꯁꯤ ꯍꯥꯏꯕꯗꯨꯗꯤ꯫ ꯑꯣꯏꯅꯤꯡꯗꯦ꯫ ꯑꯗꯨꯅ ꯍꯣꯠꯅꯕꯁꯨ ꯂꯦꯞ ꯂꯦꯞꯄ ꯌꯥꯗꯦ꯫
ꯎꯝ꯫ ꯌꯥꯎꯔꯗꯅ ꯌꯥꯔꯕ꯭ꯔꯣ꯫ ꯂꯣꯏꯔ ꯂꯣꯏꯔꯕ꯭ꯔ ꯑꯗꯨꯅꯥ꯫
ꯅꯪ ꯅꯪꯁꯨ ꯀꯔꯤ ꯍꯥꯅꯤꯡꯕ꯫
ꯑꯩꯗꯤꯀꯣ ꯑꯩꯗꯤ ꯀꯔꯤ ꯀꯔꯤ ꯍꯩꯒꯦꯔꯥ
ꯍꯣꯏ ꯍꯥꯏꯌꯨ꯫
ꯍꯣꯏꯒꯦꯔꯣ ꯀꯔꯤꯒꯤꯅꯣ꯫
ꯅꯪ ꯍꯥꯏꯕꯤꯌꯣ ꯅꯪꯁꯨ꯫
ꯑꯩ ꯑꯩ ꯑꯩꯅꯀꯣ꯫
ꯍꯣꯏ꯫
ꯑꯩꯅ ꯆꯠꯄ ꯂꯝꯕꯤ ꯈꯨꯗꯤꯡ ꯍꯥꯏꯌꯦꯀꯣ꯫
ꯍꯣꯏ꯫
ꯎꯝ ꯇꯝꯕ ꯈꯣꯡꯊꯥꯡ ꯈꯨꯗꯤꯡ꯫ ꯏꯃꯥꯅ ꯁꯦꯟꯅꯗꯨꯅ ꯆꯠꯂꯤ ꯑꯩꯒꯤ ꯂꯥꯛꯄ ꯚꯥ ꯇꯥꯕ꯭ꯔꯥ
ꯇꯥꯔꯦ꯫
ꯇꯤꯟꯈꯪ ꯈꯨꯗꯤꯡ ꯁꯣꯏꯒꯗꯕ ꯈꯨꯗꯤꯡ ꯏꯃꯥꯅ꯫ ꯉꯥꯛꯇꯨꯅ ꯂꯩꯔꯦ ꯑꯍꯦꯟꯕ꯫ ꯑꯍꯟꯕ ꯂꯩꯇꯦ ꯀꯥꯅꯁꯨ ꯐꯕ꯭ꯔꯥ꯫
ꯐꯔꯦ ꯌꯥꯝꯅ ꯐꯔꯦ ꯌꯥꯝꯅ ꯍꯥꯏ ꯀꯍꯅ ꯍꯣꯏ ꯌꯥꯝ ꯐꯩꯌꯦ ꯑꯗꯨꯁꯨ ꯌꯥꯝꯅ ꯍꯥꯏ ꯍꯥꯏꯁꯨ ꯍꯥꯏꯔꯦ꯫
ꯍꯣꯏ ꯅꯪꯒꯤ ꯑꯍꯜ ꯂꯃꯥꯡꯁꯤꯡꯅ꯫ ꯇꯨꯃꯤꯠ ꯀꯟꯒꯨꯝ ꯈꯥꯜꯂꯤꯕ ꯑꯩꯕꯨ꯫ ꯎꯠꯀꯅꯤ ꯋꯥ ꯄꯦꯂꯝ ꯄꯦꯜꯂꯝꯂꯅꯤ ꯍꯧꯖꯤꯛꯇꯤ꯫ ꯅꯪ ꯑꯩ ꯀꯥꯏꯅꯔꯦ ꯇꯥꯕꯗ꯫ ꯅꯪ ꯑꯩ꯫ ꯂꯦꯞꯅꯔꯦ ꯈꯪꯒ ꯈꯪꯗ ꯈꯪꯕꯗ ꯍꯌꯦꯑ ꯑꯗꯨꯃꯥꯏꯅ꯫
ꯑꯥ꯫
ꯈꯪꯕ꯭ꯔ
ꯍꯣꯏ꯫
ꯎꯝ ꯏꯃꯥꯒꯤ ꯁꯣꯌꯨꯝ ꯅꯨꯡꯗ ꯊꯥꯕꯨꯡ ꯇꯔꯥ꯫ ꯍꯝꯕ ꯑꯗꯨ ꯋꯥ ꯇꯕ꯭ꯔꯥ ꯑꯗꯨ ꯁꯦꯟꯇꯦꯟꯁꯇꯣ ꯚꯥꯞ ꯇꯥꯏꯀꯣ ꯍꯣꯏ ꯐꯖꯅ ꯇꯥꯏ ꯍꯥꯏꯔꯗꯤ꯫ ꯐꯖꯅ ꯇꯥꯏ ꯍꯥꯏꯔꯣ ꯅꯪꯒꯤ ꯋꯥꯈꯜ ꯅꯪꯒꯤ ꯃꯈꯣꯜ ꯐꯖꯅ ꯇꯥꯗꯦ꯫
ꯐꯖꯅ ꯇꯥꯏꯔꯦ꯫
ꯍꯣꯏ꯫
ꯍꯣꯏ ꯐꯖꯕ ꯍꯥꯏ ꯇꯥꯏꯦꯀꯣ ꯎ ꯎꯝ